ꯍꯜꯂꯣ
ꯇꯥꯔꯕꫭ
ꯇꯥꯔꯦ ꯇꯥꯔꯦ ꯑꯩ ꯑꯩꯒꯤ ꯃꯈꯣꯜ ꯇꯞꯄ꯭ꯔꯥ ꯌꯥꯝꯅ
ꯎꯝ ꯈꯔ ꯇꯞꯄꯤ
ꯀꯩ ꯑꯗꯨꯝ ꯇꯄꯤ ꯍꯥꯏꯌꯦ
ꯈꯪꯗꯦ ꯀꯩꯒꯤꯅꯣ ꯅꯪ ꯈꯔ ꯇꯞꯄꯤ ꯆꯥꯛ ꯆꯥꯔꯕꯣ ꯎꯝ ꯆꯥꯛ ꯈꯔ ꯊꯦ ꯁꯨꯃꯥꯏꯅ ꯈꯔ ꯑꯗꯨꯃꯥꯏꯅ ꯆꯥꯏꯌꯦ ꯃꯣꯏ ꯆꯠꯄꯒꯤ ꯃꯇꯝꯗ ꯆꯥꯃꯤꯟꯅꯕꯗꯣ ꯉꯟꯃꯟꯕꯒꯤꯀꯣ ꯈꯔ ꯂꯩꯕꯗꯣ ꯍꯧꯗꯣꯛꯏ ꯉꯥꯟꯃꯟꯕꯗꯨꯗ ꯆꯥꯛꯇꯨ ꯆꯥꯕ ꯌꯥꯗ꯭ꯔꯦ
ꯎꯝ ꯑꯗꯨꯗꯤ ꯀꯔꯤ ꯆꯥꯏꯕ ꯆꯥꯛꯅ ꯑ ꯑꯦꯟꯖꯥꯡ ꯀꯔꯤ ꯇꯧꯔꯒꯦꯕ
ꯍꯣꯡꯉꯦ ꯈꯥꯃꯦꯟ ꯑꯝ ꯇꯥꯎꯔꯦ ꯍꯋꯥꯏ ꯀꯥꯡꯁꯣꯏ ꯍꯋꯥꯏ ꯀꯥꯡꯁꫭꯏ
ꯀꯩꯁꯨ ꯀꯥꯏꯗꯦ ꯑꯗ ꯀꯥꯡꯁꯨ ꯈꯥꯃꯦꯟ ꯇꯥꯎꯕ ꯑꯃ ꯌꯥꯎꯕꯅꯦ ꯈꯥꯃꯦꯟ ꯇꯥꯎꯕꯁꯦ ꯅꯪꯅ ꯇꯝꯕꯤꯒꯤꯕ ꯅꯤ ꯍꯥꯎꯁꯨ ꯍꯥꯎꯒꯦ
ꯎꯝ ꯈꯪꯗꯦ ꯍꯥꯎꯗꯣꯏꯔꯥ ꯄꯨꯡꯀꯥꯒ ꯀꯥ
ꯆꯂꯣ ꯍꯩ ꯀꯩꯁꯨ ꯀꯥꯔꫭꯏ ꯍꯤ ꯍꯤ ꯄꯨꯡꯀꯥ ꯀꯥꯔꯦꯅꯦ ꯍꯥꯎꯅ
ꯊꯥꯎ ꯁꯥꯃꯟꯗꯅ ꯅꯣꯏꯗꯤ ꯀꯩ ꯏꯟꯁꯥꯡ ꯆꯥꯕ
ꯍꯥꯏꯗꯤ ꯍꯋꯥꯏꯅꯤꯗꯅ ꯀꯥꯡꯃꯦꯠꯀ ꯍꯋꯥꯏꯒ ꯑꯌꯨꯛꯁꯤꯗꯤ ꯁꯣꯏꯕ ꯌꯥꯗꯦ ꯉꯔꯥꯡꯕꯨꯗꯤ ꯄꯥꯛꯐꫭꯔ ꯄꯤ ꯅꯥꯎꯆꯥꯥ ꯌꯥꯎꯕ꯭ꯔꯣ ꯅꯠ ꯇ‍꯭ꯔꯒ ꯅꯠ
ꯎꯝ ꯅꯥꯎꯆꯥ ꯏꯕꯥꯅꯤ ꯃꯣꯏꯅ ꯉꯟꯅ ꯆꯠꯄ ꯉꯩ ꯍꯥꯟꯅ ꯆꯥꯈ꯭ꯔꯦ ꯏꯕꯥꯅꯤꯅ ꯀꯣꯟꯅ ꯆꯥꯔꯦ
ꯅꯧꯆꯥ ꯆꯠꯇꯦ
ꯃꯥꯅ ꯍꯣꯔꯦꯟ ꯄꯨꯡ ꯑꯃ ꯑꯗꯨꯗꯥꯏꯋꯥꯏꯗ ꯆꯠꯂꯦ
ꯀꯩꯒꯤꯅꯣ ꯃꯅ
ꯃꯣꯏ ꯀ꯭ꯔꯣꯁꯋꯥꯛꯇꯤ ꯊꯦꯡꯅ ꯄꯨꯡ ꯊꯦꯡꯅ ꯍꯧꯋꯏ
ꯆꯨꯝꯃꯤ ꯆꯨꯝꯃꯤ ꯀꯣꯠꯋꯥꯛꯇꯤ ꯄꯨꯡꯊꯦꯡꯕꯅꯤ
ꯎꯝ
ꯍꯥꯝ
ꯁꯥꯕꯁꯤꯗ ꯏꯕꯦꯝꯃ ꯄꯠꯂꯦꯉꯣ ꯁꯥꯥꯁꯤ
ꯁꯥꯕꯁꯤꯗ ꯄꯠꯂꯦ ꯂꯣꯏꯅ ꯀꯩ ꯍꯥꯏꯅꯤ ꯅꯨꯡꯁꯥ ꯅꯣꯡꯁꯦ ꯑꯃꯨꯛ ꯈꯌꯥꯛꯅꯕꯕꯤ ꯍꯦꯛ ꯇꯧꯒꯦ
ꯇꯧꯋꯤ ꯎꯝ ꯁꯥꯗꯣꯛꯂꯑꯦ ꯑꯗꯨ ꯄꯥꯟꯉꯦ ꯈꯗꯤ ꯁꯨꯗꯣꯔꯤꯕ꯭ꯔꯥ ꯈꯪꯗꯦ
ꯑꯣꯏꯔꯝꯒꯅꯤ ꯅꯣ ꯅꯣ ꯏꯁꯦꯡ ꯁꯦꯡꯗꯦꯗꯤ ꯑꯇꯤꯌꯥꯁꯤꯁꯨ ꯂꯩꯆꯤꯟ ꯅꯣꯡꯐꯥꯏ ꯀꯃꯥꯏꯅ ꯍꯥꯏꯗꯣꯏꯅꯣ ꯈꯪꯗꯦ ꯑꯗꯨꯗꯣ ꯍꯥꯏꯔꯒ ꯍꯧꯖꯤꯛꯇꯤ ꯍꯩꯅꯧ ꯄꯥꯟꯕꯥꯟ ꯃꯇꯝꯅꯤ ꯍꯩꯅꯧ ꯆꯥꯅꯔꯤꯕ ꯅꯣꯏ
ꯍꯩꯅꯧ ꯄꯥꯂꯦ ꯆꯥꯕ ꯍꯧꯔꯦ ꯑꯩꯈꯣꯏ ꯍꯩꯅꯧ ꯃꯦꯠꯂꯒ ꯐꯖꯅꯗꯤ ꯃꯄꯨꯡ ꯐꯥꯕ ꯑꯣꯏꯗ꯭ꯔꯤ
ꯎꯝ ꯑꯗꯨꯒꯤ ꯑꯄꯥꯟꯕꯗꯨꯔ ꯆꯥꯏꯗꯣ
ꯎꯝ ꯎꯝ ꯄꯥꯕꯨꯡꯒꯤꯗꯣ
ꯎꯝ
ꯏꯄꯥꯟ ꯄꯥꯟꯗ꯭ꯔꯦꯗ ꯍꯟꯗꯛꯇꯤ ꯀꯩꯒꯤꯅꯣ ꯈꯪꯗꯦ
ꯍꯦꯛꯀꯦꯕꯨ ꯌꯥꯕꯁꯨ ꯅꯠꯇꯕꯗꯨꯕꯨ
ꯃꯃꯥꯡꯗꯤ ꯃꯥ ꯂꯩꯇꯕꯅꯤ ꯑꯩꯈꯣꯏ ꯍꯦꯛ ꯍꯦꯛ ꯄꯪꯆꯥ ꯆꯥꯏ
ꯃꯥꯅ ꯃꯃꯥꯡ ꯀꯔꯝ ꯆꯠ ꯀꯥꯏ ꯆꯠꯈ꯭ꯔꯕ
ꯎꯝ
ꯑꯗꯤ ꯏꯅꯝꯃꯥꯅ꯫
ꯑꯦꯝ ꯌꯨ ꯃꯅꯨꯡꯒꯤ ꯍꯩꯅꯧ ꯃꯌꯥꯝꯗꯣ ꯄꯥꯟꯗ꯭ꯔꯕ
ꯏꯁꯄꯥꯂꯁꯨ ꯒ꯭ꯌꯥꯟ ꯇꯥꯕ ꯅꯠꯇꯦꯗ ꯍꯥꯏꯕꯗꯤ ꯑꯃ ꯍꯦꯛ ꯑꯃꯅꯃꯨꯛ ꯍꯦꯛ ꯌꯣꯡ ꯃꯌꯥꯝꯅ ꯌꯥꯗꯦꯕ
ꯍꯩꯅ ꯃꯨꯟꯗ꯭ꯔꯤꯉꯩꯗ ꯀꯩꯕ ꯌꯣꯡꯅ ꯀꯥꯏ ꯍꯥꯏꯕ꯭ꯔꯥ
ꯍꯣꯏ ꯑꯗꯨꯗꯨꯅꯤ ꯇꯩꯁꯦ ꯑꯗꯒꯤ ꯑꯩꯈꯣꯏ ꯍꯣꯁ ꯍꯣꯁꯇꯦꯜꯒꯤ ꯑꯃꯅꯤ ꯄꯥꯟꯕꯗꯨꯁꯨ ꯀꯣ ꯄꯥꯝꯕꯤ ꯑꯃꯅꯤ ꯍꯧꯕꯗꯨꯁꯨ ꯅꯍꯥꯟꯅ ꯍꯦꯛ ꯍꯧꯈ꯭ꯔꯦ ꯇꯨꯞꯇꯥ ꯇꯨꯞꯇꯥ ꯀꯟꯊꯅꯈ꯭ꯔꯕꯅꯤ ꯃꯤꯅ ꯍꯩꯖꯤꯡ ꯐꯥꯕ꯭ꯔ ꯐꯥꯗꯕ꯭ꯔꯁꯨ ꯈꯪꯗꯦꯕ ꯑꯗꯨꯗꯤ ꯆꯥꯕ ꯌꯥꯕ ꯆꯥꯡ ꯑꯃ ꯍꯥꯏꯕꯗꯤ ꯂꯩꯗꯅ ꯑꯗꯨꯒ ꯑꯣꯏꯕ꯭ꯔꯣ ꯑꯣꯏꯗ ꯗꯕꯔꯥ ꯈꯪꯗꯦ ꯀꯟꯗꯥꯒꯔꯤꯕ
ꯎꯝ ꯑꯩꯈꯣꯏ ꯁꯤꯒꯤꯁꯨ ꯑꯩꯈꯣꯏ ꯍꯦꯛꯑꯝꯗꯦꯕ ꯈꯔ ꯆꯥꯎꯔ ꯆꯥꯁꯦꯅ ꯑꯉꯥꯡꯈꯩ ꯈꯔ ꯂꯩꯔꯤꯌꯦ ꯍꯦꯛ ꯈꯨꯄꯤꯗꯩ ꯈꯔ ꯍꯦꯟꯒꯠꯂꯛꯄ ꯑꯗꯨꯝ ꯍꯦꯛꯑ ꯆꯥꯕ ꯍꯧꯕ
ꯃꯈꯥꯒꯤ ꯌꯣꯡꯅꯥꯎ ꯀꯥꯡꯒꯨꯗꯨꯔꯥ
ꯑꯗꯨꯗꯩꯗꯤ ꯑꯩꯈꯣꯏꯁꯨ ꯑꯗꯨꯝ ꯍꯦꯛ ꯍꯦꯛ ꯄꯪꯆꯥ ꯆꯥꯔꯦ
ꯈꯨꯍꯥꯏꯖ ꯃꯈꯥꯒꯤ ꯌꯣꯡꯅꯥꯎ ꯀꯥꯡꯒꯨ
ꯎꯝ ꯃꯈꯥꯒꯤ ꯌꯣꯡꯅꯥꯎ ꯀꯥꯡꯕꯨ ꯑꯅꯧꯕ ꯂꯥꯛꯄ ꯑꯉꯥꯡ ꯈꯔ ꯂꯩꯌꯦ
ꯈꯔ ꯃꯥꯟꯕ ꯃꯁꯛꯁꯤꯡꯗꯣ ꯇꯧꯗꯧꯕ ꯀꯩꯁꯨꯖꯨ ꯀꯥꯏꯗꯦꯗ ꯆꯥꯕ ꯍꯧꯔꯗꯤ ꯆꯥꯒꯗꯝꯅꯤ ꯍꯥꯏꯕꯗꯤ ꯊꯝꯃꯤꯀꯥꯟꯗ ꯃꯣꯏꯅ ꯍꯦꯛꯑ ꯆꯥꯕ ꯐꯪꯍꯧꯔꯣꯏꯗꯤ ꯁꯣꯛꯄꯨꯗꯤ ꯑꯗꯨꯝ ꯑ ꯑꯩꯈꯣꯏꯁꯨ ꯌꯥꯔꯗꯤ ꯑꯗꯨꯝ ꯑꯗꯨꯅ ꯐꯔꯦꯗꯅ ꯍꯥ ꯍꯥꯥ ꯁꯥꯒ ꯁꯥꯕꯅꯦ ꯇꯧꯔꯤꯖꯦ ꯎꯕꯗ ꯄꯦꯜꯂꯤꯗ
ꯑꯗꯨꯅꯦ ꯃꯔꯨꯝꯗ ꯂꯩꯕ ꯈꯣꯏꯕꯥꯎ ꯄꯠꯂꯦ ꯅꯨꯡꯁꯥ ꯆꯠꯄꯅꯪ ꯐꯖꯔꯝꯃꯅꯤ
ꯄꯥꯕꯨꯡ ꯍꯣꯏꯒꯤ ꯍꯩꯈꯥꯗꯨꯗꯤ ꯄꯥꯜꯂꯤꯕꯣ ꯍꯧꯖꯤꯛꯀꯥꯟ
ꯑꯁ ꯃꯥꯅ ꯃꯁꯥ ꯀꯛꯊꯠꯄꯗꯥ ꯈꯥ ꯇꯔꯥꯃꯨꯛ ꯄꯥꯜꯂꯦ ꯂꯣꯏꯒꯔꯦ ꯑꯩꯈꯣꯏꯅ ꯇꯔꯥ ꯇꯔꯥꯃꯨꯛ ꯄꯥꯟꯕꯗꯣ ꯃꯉꯥ ꯇꯔꯨꯛ ꯍꯨꯔꯥꯜ ꯍꯧꯋꯦ
ꯅꯩ
ꯂꯦꯟꯀꯥ ꯍꯩ ꯆꯥꯅꯤꯡꯉꯤ ꯍꯩ ꯆꯥꯅꯤꯡꯉꯤ ꯑꯗꯨꯝ ꯇꯧꯕ ꯂꯤꯅꯤꯀꯥ ꯍꯩ ꯆꯠꯅꯤꯡꯉꯦ ꯍꯩ ꯆꯠꯅꯤꯡꯉꯦ ꯑꯗꯨꯝ ꯇꯧꯕ ꯑꯩꯅ ꯄꯥꯕꯨꯡꯍꯣꯏ ꯍꯩ ꯈꯥ ꯄꯥꯜꯂꯦ ꯇꯧꯕ ꯅꯨꯡꯗꯥꯡ ꯋꯥꯏꯔꯝ ꯆꯠꯂꯦ ꯗꯨꯒ ꯍꯦꯛꯇ ꯍꯦꯛꯎꯕꯅꯤ
ꯑꯗꯨ ꯍꯥꯏꯔꯒ ꯀꯩꯒꯤꯅꯣꯕ ꯄꯥꯕꯨꯡꯅ ꯀꯩꯅꯣ ꯇꯧꯔꯤꯗꯨꯅ ꯍꯩꯗꯨꯕꯨ ꯆꯨꯝꯅ ꯄꯥꯜꯍꯟ ꯌꯥꯗꯣ ꯃꯥꯀꯛ ꯇꯣꯏꯗ ꯂꯥꯛꯅ ꯂꯩꯔꯤꯕ
ꯈꯪꯗꯦ ꯃꯈꯣꯡꯗ ꯁꯣꯡꯕꯁꯨ ꯅꯠꯇꯦ ꯃꯊꯛꯇ ꯃꯅꯥ ꯄꯨꯡꯅ ꯍꯧꯖꯕꯗꯨꯗꯤ ꯑꯗꯨꯝ ꯍꯧꯖꯁꯅꯨ ꯀꯛ ꯀꯛꯊꯠꯂꯤ ꯈꯪꯗꯦ ꯃꯣꯏ ꯑꯍꯟꯒꯤ ꯍꯧꯅꯕꯤꯅꯤ
ꯍꯥꯏꯕꯗꯤ ꯌꯥꯝ ꯀꯥꯏ ꯇꯧꯔꯒ ꯃꯅꯥꯒ ꯄ ꯂꯩꯇꯦꯗꯤ ꯄꯨꯡꯁꯣꯡ ꯁꯣꯡꯉꯤ ꯈꯣꯡ ꯁꯣꯡ ꯁꯣꯡꯉꯤ ꯍꯥꯏꯕꯁꯨ ꯅꯠ ꯇꯦꯗꯅ
ꯅꯠꯇꯦ
ꯑꯗꯨꯝ ꯀꯩꯅꯣ ꯇꯧꯔꯤ ꯑꯗꯨꯒ ꯃꯥꯗꯤ ꯍꯦꯛꯇ ꯑꯔꯩꯕꯤ
ꯉꯥꯡꯅꯕꯗ ꯋꯥꯔꯕꯤꯒꯤ ꯏꯁꯇꯦꯖꯇꯨꯅꯦ ꯑꯣꯏꯔꯤꯖꯦ ꯍꯅꯨꯕꯁꯦ
ꯇꯕꯅꯥ ꯅꯥ
ꯚꯔꯥ ꯍꯦꯟꯒꯠꯅꯤꯡꯕꯒꯤ ꯏꯔꯥꯡ ꯇꯧꯕ ꯍꯧꯔꯛꯑꯦ ꯍꯧꯖꯤ ꯍꯧꯖꯤꯛ ꯏꯁꯤꯡ ꯇꯥꯡꯉꯦ ꯏꯁꯤꯡ ꯐꯪꯗ꯭ꯔꯦ ꯑꯁꯤꯅ
ꯅꯣꯡꯅ ꯀꯟꯅ ꯆꯨꯔꯤꯉꯩ ꯇꯥꯏꯃꯤꯡ ꯍꯟꯗꯛꯀꯤꯗꯤ ꯆꯨꯗꯦ ꯆꯨꯗ꯭ꯔꯁꯨ ꯏꯁꯤꯡꯗꯤ ꯆꯦꯠ ꯆꯥꯛ ꯆꯦꯠ ꯆꯠ
ꯐꯤ ꯁꯨꯒꯅꯣ ꯇꯅꯤ ꯍꯥꯏ ꯐꯤ ꯁꯨꯒꯗꯣꯇꯅꯦꯕ ꯍꯧꯖꯤꯛ ꯍꯥꯏꯁꯦ
ꯃꯥꯅꯤ ꯐꯤꯁꯨ ꯀ ꯅꯣꯡꯃꯛꯇ ꯍꯥꯏꯔꯛꯑꯅꯤ ꯃꯔꯝꯗꯤ ꯏꯁꯤꯡ ꯇꯥꯡꯉꯦ ꯍꯥꯏꯒꯠꯂꯛꯑꯅꯤꯅ ꯐꯤꯁꯨꯒꯅꯣ ꯍꯥꯔꯕ ꯍꯧꯔꯅꯤ
ꯍꯧꯔꯕꯅꯤ ꯍꯧꯖꯤꯛ ꯀꯟꯅ
ꯎꯝ ꯎꯝ ꯑꯗꯨ ꯍꯅ ꯁꯣꯃꯣꯅꯥꯊꯟꯒꯤ ꯁꯄꯨꯂꯥꯟꯗ ꯀꯥ ꯂꯩꯗꯣ ꯀꯩ ꯀꯩ ꯊꯥꯔꯤꯕꯅꯣ ꯍꯥꯎ
ꯈꯤꯇꯪ ꯊꯝꯒꯦꯀꯣ
ꯀꯩꯒꯤꯦ ꯅꯪ ꯃꯇꯝ ꯁꯨꯗꯅ
ꯁꯨꯔꯦ
ꯀꯅꯥ ꯍꯥꯏꯕ
ꯑꯩꯉꯣꯟꯗꯗꯤ ꯁꯨꯔꯦ ꯊꯣꯛꯑꯦ ꯇꯨ ꯑꯦ ꯁꯨꯕ꯭ꯔꯣ ꯑꯝꯇ ꯌꯦꯡꯉꯨꯅꯦ ꯁꯨꯕ꯭ꯔꯥ ꯑꯝꯇ ꯌꯦꯡꯉꯨꯅꯦ ꯅꯪꯉꯣꯟꯗ ꯇꯧꯔꯒ ꯅꯥꯎꯆꯥꯥ ꯊꯣꯛꯏ
ꯌꯦꯡꯒꯦ ꯁꯕꯦꯟ ꯌꯧꯋꯦ ꯑꯩꯉꯣꯟꯗꯗꯤ
ꯁꯨꯗꯔꯤꯌꯦ
ꯑꯗꯨꯅꯤ ꯅꯪꯅ ꯁꯨꯔꯦ ꯍꯥꯏꯅ
ꯁꯨꯗꯔꯤ
ꯎꯝ
ꯇꯥꯕ꯭ꯔꯣ
ꯇꯥꯏꯌꯦ ꯇꯥꯏꯌꯦ ꯇꯥꯏꯌꯦ
ꯁꯨꯗꯔꯤ ꯏꯕꯦꯝꯃ ꯅꯪ ꯇꯧꯕꯅ ꯐꯣꯟꯁꯦ ꯅꯪꯉꯣꯟꯗ ꯇꯧꯔꯒ ꯊꯣꯛꯄꯅ ꯑꯃ ꯊꯣꯛꯑ ꯂꯩꯔꯦ ꯑꯗꯨꯗꯤ ꯑꯩ ꯉꯥꯎꯔꯦ
ꯎꯝ
ꯏꯁꯀ꯭ꯔꯤꯟꯁꯤꯗ ꯅꯥꯎꯆꯥꯛ ꯑꯣꯏꯅ ꯊꯣꯛꯑ ꯂꯩꯔꯦꯕ
ꯑꯣ ꯑꯣ ꯁꯨꯗꯔꯤꯌꯦ ꯑꯩꯉꯣꯟꯗ ꯁꯨꯗꯔꯤ
ꯎꯝ ꯑꯗꯨ ꯀꯛꯁꯈ꯭ꯔꯕꯅꯤ ꯀꯩꯒꯤꯅꯣ ꯈꯪꯗꯦ ꯗꯤꯝ ꯉꯥꯎꯔꯦ ꯃꯣꯏ
ꯀꯅꯥꯅꯣ ꯀꯛꯊꯈ꯭ꯔꯕ ꯍꯥꯏꯕꯣ ꯀꯛꯇ꯭ꯔꯤꯀꯣ ꯉꯥꯎꯔꯛꯑꯝꯃꯅꯤꯌꯦ
ꯀꯨꯊꯠꯂꯛꯄꯩ
ꯅꯤ ꯍꯥꯏꯁꯦ ꯄꯩꯁꯥꯂꯄ ꯉꯥꯎꯔꯝꯗꯦꯅꯤ ꯃꯣꯏꯗꯨ ꯒ꯭ꯌꯥꯟ ꯇꯥꯔꯝꯣꯏ ꯗ
ꯎꯝ ꯑꯩꯉꯣꯟꯗ ꯅꯪꯒꯤ ꯀꯌꯥ ꯋꯥꯠꯂꯤ ꯑꯍꯨꯝ ꯋꯥꯠꯂꯤꯕ꯭ꯔꯥ
ꯑꯍꯨꯝ ꯃꯥꯗꯤ ꯅꯪꯒꯤꯜ ꯃꯉꯜ ꯑꯗꯨꯒ ꯌꯥꯔꯅꯤ ꯑꯗꯨꯒ ꯄꯁꯄꯥꯔ ꯀꯩꯅꯣ ꯑꯃ ꯇꯧꯒꯦ ꯅꯥꯎꯆꯥꯥꯔ ꯑꯗꯨꯒ ꯑꯩꯁꯨ ꯂꯣꯏꯁ ꯜ ꯂꯒꯦ ꯌꯦ ꯑꯗꯨꯝ
ꯑꯗꯨꯅ ꯂꯨꯁꯤꯟꯕ ꯅꯥꯏꯔꯒ
ꯎꯝ ꯂꯣꯏꯁꯤꯟꯕꯥꯃꯥ ꯅꯥꯏꯔ ꯂꯩꯈꯤꯕꯈꯤꯕꯅ ꯐꯔꯦ
ꯎꯝ
ꯑꯗꯨ ꯍꯥꯏꯒ ꯃꯣꯡꯀꯤꯇꯦꯜꯗꯣ ꯐꯔꯤꯕ ꯂꯦꯅꯤꯀꯥꯒꯤ ꯂꯩꯕꯗꯣ ꯅꯪꯒꯤꯔꯥ ꯂꯦꯅꯤꯀꯥꯒꯤꯔꯥ
ꯀꯩ ꯍꯥꯏꯅꯣ
ꯃꯣꯡꯀꯤꯇꯦꯜ ꯃꯣꯡꯀꯤꯇꯦꯜ ꯃꯣꯡꯀꯤꯇꯦꯜ ꯁꯀꯨꯂꯦꯟꯗ
ꯑꯩꯒꯤ
ꯑꯣ ꯐꯔꯗꯤ ꯑꯩ ꯆꯥ ꯂꯧꯁꯤꯔꯥ ꯈꯜꯂꯤꯅꯤ
ꯂꯧ ꯂꯧ
ꯎꯝ ꯅꯍꯥꯟꯃꯨꯛꯀꯤ ꯅꯪꯅ ꯄꯤꯕ ꯄꯣꯊꯣꯁꯇꯨꯗꯤ ꯂꯣꯏꯔꯦ ꯑꯩ ꯒꯝꯂꯥ ꯑꯃ ꯂꯩꯔꯒ ꯑꯃꯨꯛ ꯁꯤꯟꯗꯣꯛꯑꯒꯦ ꯃꯔꯤ ꯆꯠꯄꯗꯣ
ꯎꯝ ꯅꯪ ꯈꯤꯇꯪ ꯍꯤꯡꯍꯧꯋꯦ ꯑꯇꯩ ꯂꯣꯏꯁꯤ
ꯑ ꯑꯥ ꯑꯩ ꯈꯇꯪ ꯍꯤꯡꯍꯧꯋꯦ ꯍꯥꯏꯔꯣ
ꯎꯝ ꯏꯁꯧꯗꯨꯁꯨ ꯁꯤꯈ꯭ꯔꯦ ꯍꯥꯏ ꯉꯝ ꯑꯁꯨꯝꯗ ꯍꯣꯡꯕꯒꯦꯅꯦ
ꯁꯤꯁꯨ ꯁꯤꯅꯤ ꯃꯥꯏ ꯊꯝꯍꯧꯔꯤꯕꯗꯣ ꯏꯀꯪ ꯏꯀꯪꯍꯧꯔꯕ꯭ꯔ ꯀꯩꯅꯣꯝꯇ ꯇꯍꯧꯍꯧ ꯅꯣꯡꯃ ꯎꯕꯗ
ꯑꯗꯨꯒ ꯅꯍꯥꯟ ꯂꯥꯏꯔꯤꯛ ꯊꯤꯟꯕ ꯂꯥꯛꯄꯗꯁꯨ ꯏꯕꯦꯝꯃ ꯂꯛꯀꯤ ꯕꯦꯝꯕꯨ ꯆꯦꯃꯤꯗꯒꯤ ꯄꯤꯕꯗꯣ ꯑꯗꯨꯗꯨ ꯄꯨꯒꯦ ꯁꯠꯂꯒ ꯑꯩꯅ ꯑꯩꯅ ꯈꯟꯕꯅ ꯃꯇꯥꯏꯗꯒꯤ ꯑꯃ ꯑꯅꯤ ꯑ ꯁꯠꯇꯨꯕꯩ ꯅꯤꯡꯉꯤ ꯃꯌꯥꯏꯗꯒꯤ ꯁꯠꯂꯨꯌꯦ ꯋꯥꯇꯔꯤꯡ ꯋꯥꯡꯕꯨꯗꯨ ꯁꯠꯄꯁꯨ ꯌꯥꯔꯣꯏ ꯑꯗꯨ ꯍꯦꯛ ꯁꯠꯄꯗ ꯂꯣꯏ ꯀꯤꯟꯊꯔꯛꯑꯅꯤ
ꯄꯤꯟꯊꯔꯛꯇꯣꯏꯅꯦ ꯀꯩꯅꯣ ꯑꯣꯏ ꯈꯜꯂꯤꯂꯨꯅꯥ ꯑꯗꯨꯒ ꯑꯝ ꯕꯦꯔꯥ ꯀꯥꯅꯤꯍꯦ ꯁꯂꯍꯜꯂꯨꯅꯨ
ꯁꯠꯇꯦ ꯌꯥꯔꯥꯔꯣꯏꯅ ꯑꯗꯨꯁꯨ ꯑꯩꯒꯤ ꯅꯠꯇꯦ ꯆꯃꯤꯗꯒꯤ ꯐꯥꯔꯕ ꯀꯦꯔꯤꯅ
ꯌꯦꯡꯒꯦ ꯌꯦꯡꯒꯦ
ꯃꯇꯠ ꯃꯇꯠ ꯇꯠꯂꯦ ꯐꯥꯗꯤ ꯐꯥꯗꯔꯦ
ꯆꯥꯗ꯭ꯔꯤ
ꯎꯝ ꯁꯦꯀꯦꯟ ꯇꯔꯥꯃꯨꯛ ꯋꯥꯠ
ꯑꯥ ꯑꯗꯨꯗꯤ ꯑꯩ ꯃꯣꯡꯀꯤꯇꯦꯜꯗꯣ ꯑꯃꯥ ꯑꯅꯤ ꯑꯩ ꯊꯥꯒꯦꯕꯥ ꯑꯗꯨꯒ ꯄꯣꯠꯊꯣꯛ ꯆꯥꯔꯗꯣ ꯅꯋꯥꯅꯤꯁꯤ ꯍꯥꯏꯕꯅꯤꯅ ꯅꯋꯥꯏꯅꯤꯗ ꯆꯥ ꯁꯦꯝꯃ ꯄꯤꯒꯦ ꯇꯧꯅꯤ ꯆꯥꯔ ꯑꯃꯗꯤ ꯁꯦꯝꯛꯑꯣ
ꯎꯝ ꯈꯔ ꯂꯩꯔꯒ ꯑꯣꯏꯅ ꯂꯧꯒꯦ ꯍꯧꯖꯤꯛꯇꯤ ꯁꯥꯃꯟꯕꯅꯤ ꯐꯤꯗꯨꯃꯥꯂꯦ
ꯍꯣꯏ ꯑꯗꯨꯅ
ꯂꯩꯒ ꯌꯦꯡꯗꯕ ꯀꯨꯏꯔꯦ ꯉꯔꯥꯡ ꯄꯨꯂꯄꯥꯗ ꯀꯝꯄꯣꯁ ꯆꯦꯜꯂꯒ ꯈꯔ ꯂꯩꯕꯤ ꯕꯤꯔꯦ ꯑꯗꯨꯒ ꯑꯃꯨꯛ ꯁꯦꯝꯖꯦ ꯇꯧꯅꯔꯤ
ꯀꯝꯄꯣꯁ ꯍꯥꯏꯔ ꯀꯝꯄꯣꯁꯇꯣ ꯑꯩ ꯈꯔ ꯂꯩꯒꯦ ꯇꯧꯕꯅꯦ ꯑꯗꯨꯒ ꯑꯩꯖꯣꯝꯗ ꯁꯦꯝꯒꯦ ꯒꯝꯂ ꯑꯃꯅꯤꯒ ꯍꯣꯏ ꯍꯣꯏ ꯁꯦ ꯑꯩ ꯁꯣꯝꯗ ꯀꯩꯅꯣ ꯇꯧꯈꯤꯒꯦ ꯊꯝꯈꯤꯒꯦ ꯑꯥ ꯑꯗꯨꯒ ꯑꯩ ꯀꯣꯟꯅ ꯑꯃꯨꯛ ꯍꯥꯏꯔꯛꯀꯦꯀꯣ ꯎꯝ ꯎꯝ ꯊꯝꯃꯦ ꯊꯝꯃꯦ ꯎꯝ